ꯄꯗꯦ ꯍꯥꯕ ꯀꯩꯒꯤꯅꯣ ꯈꯪꯗꯦ ꯍꯥꯏꯕ
ꯑꯩ
ꯇꯥꯗ꯭ꯔꯣ ꯇꯤꯅꯥ
ꯍꯜꯂꯣ
ꯑꯩꯅ ꯇꯧꯕ ꯌꯥꯗꯦ ꯍꯥꯏꯕ
ꯇꯥꯏꯌꯦ
ꯅꯪꯗꯣ ꯑꯩꯅ ꯇꯧꯕ ꯌꯥꯗꯦ ꯍꯥꯏꯕ ꯍꯧꯖꯤꯛ ꯇꯥꯔꯕꯣ
ꯈꯩꯗꯦ ꯀꯩꯒꯤꯅꯣ
ꯈꯪꯗꯦ ꯅꯪꯒꯤꯅ ꯄꯩꯁꯥ ꯆꯥꯎꯋꯤꯉꯣ ꯀꯩꯒꯤ ꯑꯣꯏꯖꯥꯠꯅꯣ ꯈꯪꯗꯦ ꯅꯪꯒꯤꯅ ꯄꯩꯁꯥ ꯌꯥꯝꯃꯤꯗꯣ ꯀꯩꯒꯤ ꯑꯣꯏꯖꯥꯠ ꯅꯣꯕ ꯅꯪꯅ ꯄꯩꯁꯥ ꯌꯥꯝꯃꯤꯗꯣ ꯀꯩꯒꯤ ꯑꯣꯏꯖꯥꯠꯅꯣ ꯍꯥꯏꯕ ꯅꯪ ꯅꯨꯡꯉꯥꯏꯔꯝꯃꯅꯤ ꯅꯪꯅ ꯄꯩꯁꯥ ꯌꯥꯝꯕꯩ ꯅꯪ ꯅꯨꯡꯉꯥꯏꯔꯝꯃꯅꯤ ꯍꯥꯏꯕ
ꯅꯠꯇꯦ ꯑꯩꯒꯤꯗꯤ ꯇꯥꯛꯁꯨ ꯇꯔꯥꯎꯉꯥ ꯁꯨꯗ ꯉꯥꯏꯔꯤ
ꯑꯗꯨ ꯇꯔꯥꯎꯉꯥꯁꯨꯗ ꯉꯥꯏꯔꯁꯨ ꯀꯩꯁꯨ ꯀꯥꯏꯗꯦ ꯀꯩꯅꯣ ꯑꯗꯨꯁꯨꯗ ꯉꯥꯏꯔꯁꯨ ꯀꯩꯁꯨ ꯀꯥꯏꯗꯦ ꯍꯥꯏꯕ
ꯑꯗꯨ ꯀꯩꯒꯤꯅꯣ ꯑꯩꯅ ꯄꯩꯁꯥ ꯍꯦꯜꯂꯤꯗꯣ
ꯈꯪꯗꯦ ꯍꯥꯏꯕ ꯃꯣꯏꯁꯦ ꯀꯔꯤꯒꯨꯝꯕ ꯑꯃ ꯂꯩꯔꯝꯒꯅꯤ
ꯏꯕꯥꯅꯤꯒꯤ ꯃꯤꯅꯤꯠ ꯁꯨꯕꯗꯣ ꯁꯨꯔꯝꯃꯅꯤ ꯌꯦ ꯅꯥꯍꯟꯒꯤ ꯇꯥꯟꯁꯂꯤꯟꯅ ꯍꯥꯏꯕ ꯋꯥꯟꯅꯥꯟ ꯐꯤꯐꯇꯤ ꯃꯤꯅꯤꯠꯇꯣ ꯁꯨꯔꯝꯃꯅꯤꯕ ꯑꯗꯨ ꯑꯩꯅ ꯁꯨꯔꯦ ꯍꯥꯏꯒꯔꯕꯅꯦ
ꯎꯝ
ꯍꯥꯏꯖꯤꯟꯒꯤꯕꯅꯤ ꯍꯦꯛꯇ ꯁꯨꯔꯃꯅꯤ ꯃꯥ ꯑꯗꯨ ꯁꯨꯕꯒ ꯍꯥꯏꯔꯛꯑꯣ ꯃꯤꯡ ꯒ ꯅꯝꯕꯔꯒ ꯄꯤꯈꯠꯈꯤꯗꯕꯅꯦ ꯑꯃ ꯄꯩꯁꯥ ꯑꯆꯧꯕꯩꯗꯣ
ꯃꯤꯡꯒ ꯅꯝꯕꯔꯒ ꯀꯥꯏꯗꯩ ꯃꯤꯡꯒ ꯀꯩ ꯅꯝꯕꯔꯅꯣ ꯁꯤ ꯅꯝꯕꯔꯔꯣ ꯐꯣꯟ ꯅꯝꯕꯔꯔꯣ ꯀꯩꯅꯣ
ꯍꯣꯏ ꯐꯣꯟ ꯅꯝꯕꯔꯁꯤꯒ ꯃꯤꯡꯗꯨꯒ
ꯎꯝ ꯇꯥꯁꯛ ꯀꯌꯥ ꯋꯥꯔꯤ ꯁꯥꯅꯔꯀꯥꯟꯗꯅꯣ ꯃꯥ ꯍꯥꯏꯁꯦ
ꯇꯥꯛꯁ ꯂꯩꯇꯦ ꯑꯩꯈꯣꯏꯒꯤ ꯁꯦꯚꯦꯟ ꯍꯟꯗ꯭ꯔꯦꯗꯀꯤꯗꯨꯅ ꯁꯦꯀꯦꯟ ꯂꯩꯔꯦꯗꯅ ꯑꯗꯨꯈꯩꯗꯣ ꯑꯃꯨꯛ ꯃꯤꯅꯤꯠ ꯑꯣꯟꯊꯣꯛꯑꯀꯥꯟꯗ ꯃꯤꯅꯠ ꯐꯥꯔꯀꯥꯟꯗ ꯑꯗꯨꯝ ꯌꯥꯅꯤꯅ ꯅꯍꯥꯟꯗꯒꯤ ꯁꯥꯟꯅꯔꯛꯏꯁꯦ
ꯐꯥꯟꯅꯔꯝꯃꯅꯦ ꯄꯥꯔ ꯌꯦꯡꯉꯣ ꯃꯤꯅꯤꯠ ꯇꯔꯥꯅꯤꯊꯣꯏ ꯇꯔꯥꯅꯤꯊꯣꯏꯗꯣ ꯑꯗꯨꯗꯣ ꯄꯥꯔ ꯌꯦꯡꯉꯣ ꯀꯌꯥ ꯁꯨꯏ ꯌꯦꯡꯉꯣ
ꯇꯔꯥꯅꯤꯊꯣꯏ ꯇꯔꯥꯅꯤꯊꯣꯏ ꯇꯔꯥꯃꯉꯥ ꯔꯛ
ꯑꯗꯨꯗꯤ ꯇ꯭ꯔꯥꯏ ꯊꯣꯏ ꯅꯟꯇꯨ ꯐꯤꯐꯇꯤꯟ ꯌꯦꯉꯣꯅꯦ
ꯅꯪꯒꯤ ꯀꯩꯅꯣꯗꯨꯗ ꯌꯦꯡꯉꯨ ꯀꯣꯛ
ꯑꯗꯨꯗꯤ ꯀꯥꯜꯀꯨꯂꯦꯇꯔꯗ ꯍꯣꯠꯀꯦ ꯇꯧꯕꯅꯦ
ꯍꯣꯏ ꯍꯣꯂꯑꯣ
ꯏꯟꯇꯨ ꯐꯤꯞꯇꯤꯟ ꯍꯣꯏ ꯋꯥꯟ ꯑꯥꯏꯇꯤꯗꯤ ꯁꯨꯔꯦ
ꯑꯗꯣ ꯍꯧꯖꯤꯛꯀꯤꯁꯤꯒ ꯁꯨꯔꯅꯤ ꯑꯗꯨꯗꯤ
ꯎꯝ ꯏꯪꯗ ꯄꯤꯈꯠꯈ꯭ꯔꯁꯦ
ꯍꯥ ꯍꯥꯏꯈ꯭ꯔꯕꯅꯦ ꯑꯩꯅ ꯑꯃ ꯀꯩꯅꯣ ꯁꯨꯔꯦ ꯍꯥꯏꯒ꯭ꯔꯕꯅꯤ
ꯑꯩꯒꯤꯁꯨ ꯍꯥꯏꯈ꯭ꯔꯕꯣ
ꯏꯕꯥꯅꯤ ꯃꯛꯀꯤ ꯎꯝ
ꯊꯥꯒ꯭ꯔꯣ ꯑꯩꯒꯤꯁꯨ ꯑꯩ ꯍꯥꯏꯒꯦ ꯒꯤꯇꯥꯟꯖꯂꯤꯗ ꯎꯝ ꯇꯥꯟꯊꯂꯦ ꯆꯉꯛꯄꯩ ꯆꯉꯛ ꯑꯩ ꯄ꯭ꯔꯣꯁꯦꯁꯇ ꯂꯩꯔꯤ
ꯑꯩꯁꯤ ꯁꯚꯦꯟ ꯇꯨ ꯐꯣꯔꯇꯤꯟ ꯗꯦꯖ ꯍꯥꯏꯁꯤ ꯑꯥ ꯁꯤ ꯉꯥꯢꯔ ꯂꯩꯗꯣꯏꯔꯣ
ꯍꯣꯏ ꯑꯗꯨ ꯁꯨꯅ ꯅꯨꯃꯤꯠ ꯍꯨꯝꯅꯤꯗꯁꯨ ꯆꯪꯉꯛꯄ ꯌꯥꯢ ꯅꯪ ꯐꯣꯟꯗꯣ ꯀꯩꯅꯣ ꯔꯦꯗꯃꯤ ꯅꯠꯇ꯭ꯔꯥ
ꯔꯦꯜꯃꯤ ꯀꯩꯗꯧꯔꯒꯦ
ꯍꯪ ꯕꯅꯤꯗ
ꯔꯤꯌꯦꯜꯃꯤ ꯅꯦ ꯔꯤꯌꯦꯜꯃꯤ ꯅꯣꯢ ꯑꯦꯛꯖꯥꯝ ꯆꯠꯂꯨꯕ꯭ꯔꯣ
ꯆꯂꯨꯏ ꯍꯜꯂꯛꯄꯗ ꯉꯥꯏꯔꯤ ꯑꯩꯅ ꯑꯦꯛꯖꯥꯝ ꯍꯜꯂꯛꯄꯗꯣ ꯌꯦꯡꯕ ꯑꯗꯨꯒ ꯃꯦꯟꯕ ꯌꯥ ꯂꯩꯔꯝꯃꯦ ꯌꯨꯝ ꯂꯥꯛꯑ ꯑꯩꯗꯤ ꯃꯦꯟꯖꯤꯜꯂꯦ ꯑꯗꯨꯒ ꯑꯧꯗꯨ ꯉꯔꯥꯡ ꯀꯌꯥꯕꯨꯗꯤ ꯉꯁꯥꯏ ꯅꯤꯡꯖꯤꯡꯗ꯭ꯔꯦ ꯍꯜꯂꯛꯑꯀꯥꯟꯗ ꯁꯨꯝ ꯍꯦꯔꯣꯒ ꯋꯥꯔꯤ ꯁꯟꯅꯕꯗ ꯅꯤꯡꯖꯪꯉꯛꯄ ꯑꯗꯨꯗꯨ
ꯀꯩꯅꯣ ꯈꯣꯢ ꯗꯥꯅ ꯂꯄꯥ ꯌꯥꯡꯈꯩꯗꯪ ꯆꯪꯉꯤꯗꯨꯅ ꯑꯗꯨꯒ ꯑꯍꯥꯟꯕꯗ
ꯈꯪꯗꯦ ꯃꯥꯥꯏ ꯀꯃꯥꯥꯏ ꯇꯧꯔꯤꯅꯣ
ꯃꯥ ꯐꯣꯟ ꯋꯥꯔꯤ ꯁꯥꯟꯅꯗꯕꯤ ꯃꯥꯗꯤ ꯇꯨꯃꯤꯟ ꯇꯨꯃꯤꯟꯅ ꯑꯗꯨꯝ ꯐꯣꯟ ꯄꯥꯏꯅꯔ ꯂꯩ ꯍꯥꯢꯕꯅꯦ
ꯑꯗꯨꯒꯤ ꯃꯥꯥꯜꯂꯦ ꯃꯥꯥꯏꯗꯣ ꯒꯤꯇꯥꯟꯖꯜꯂꯤ ꯇꯥꯏꯄꯤꯡ ꯇꯧꯔꯤ ꯀꯩ ꯍꯥꯏꯔꯛꯏ ꯌꯦꯡꯒꯦ
ꯎꯝ ꯑꯩꯉꯣꯟꯗꯁꯨ ꯄꯩꯁꯥ ꯆꯪꯗꯣꯏꯅꯦꯁꯨ ꯍꯥꯏꯔꯛꯑꯝꯃꯤ
ꯎꯝ ꯑꯗꯨꯅꯤ ꯃꯅꯤꯄꯨꯔ ꯄ꯭ꯔꯦꯁ ꯍꯥꯢꯔ ꯍꯥꯏꯔꯗꯤ ꯍꯥꯞꯍꯟꯒꯦ ꯀꯩꯅꯣ ꯃꯅꯤꯄꯨꯔꯤ ꯄꯦꯖ ꯍꯥꯏꯔꯦ ꯅꯄꯜꯒꯦꯕꯨ ꯀꯩ ꯍꯥꯏꯅꯤꯡꯉꯤꯅꯣ
ꯑꯃ ꯀꯩꯅꯣꯒꯤ ꯃꯤꯡ ꯊꯥꯒꯠꯅꯕ ꯍꯥꯞꯅꯕ ꯍꯥꯏꯕꯗꯣ
ꯑꯥ
ꯑꯗꯨꯗꯣ ꯑꯣꯏꯔꯝꯒꯅꯤ ꯃꯥꯅ ꯍꯥꯏꯗꯣ
ꯀꯩꯅꯣ ꯃꯅꯤꯄꯨꯔꯤ ꯄꯦꯁ ꯍꯥꯏꯔꯗꯤ ꯍꯥꯞꯍꯟꯒꯦꯕꯨ ꯀꯩꯅꯣꯅꯦ
ꯈꯡꯗꯦ ꯍꯪꯉꯨꯗꯅ
ꯚꯥꯞ ꯇꯥꯗ꯭ꯔꯦ ꯑꯩ ꯀꯔꯤ ꯍꯥꯏꯅꯣ ꯍꯥꯏꯒꯦ ꯃꯅꯤꯄꯨꯔꯤ ꯄꯦꯁ ꯍꯥꯏꯗꯅ
ꯑꯦꯀꯥꯎꯟꯁꯦ ꯃꯦꯜꯂ ꯃꯇꯨꯡꯗ ꯂꯨꯄꯥ ꯑꯅꯤ ꯔꯤꯁꯤꯞ ꯇꯧꯋꯤ ꯇꯧꯗꯦ ꯍꯥꯏꯌꯨ ꯍꯥꯏꯗꯅ
ꯑꯥ
ꯑꯩꯁꯤ ꯃꯦꯁꯦꯖ ꯁꯦ ꯂꯥꯛꯇꯦꯕꯀꯣ ꯑꯩꯒꯤ ꯖꯤꯄꯦꯒꯤ ꯀꯩꯅꯣꯁꯦ ꯑꯦꯀꯥꯎꯟ ꯏꯁꯀꯦꯅꯔꯁꯦ ꯏꯟꯗꯤꯌꯥꯟ ꯕꯦꯡꯗ ꯊꯝꯃꯦꯕ ꯑꯃ ꯑꯗꯨꯅ ꯑꯩꯅ ꯃꯦꯂꯤꯁꯤꯅ ꯕꯔꯣꯗꯥꯒꯤꯅꯦꯕ꯫
ꯎꯝ
ꯑꯩꯁꯦ ꯑꯃꯨꯛ ꯑꯦꯀꯥꯎꯟꯁꯦ ꯆꯪꯅꯤꯡꯉꯦ ꯑꯗꯨꯒ ꯂꯨꯄꯥ ꯌꯥꯡꯈꯩ ꯌꯥꯎꯕꯗ ꯂꯨꯄꯥ ꯌꯥꯡꯈꯩꯅꯤꯊꯣꯏꯁꯨ ꯂꯩꯔꯝꯃꯦ꯫
ꯎꯝ
ꯑꯗꯨꯒ ꯌꯦ
ꯌꯦꯡꯉꯒ ꯃꯅꯤꯄꯨꯔꯤ ꯄꯥꯗꯣꯏꯅꯦ ꯍꯣꯏ ꯍꯥꯏꯕ ꯄꯥꯒꯦ ꯍꯥꯏꯕ꯫
ꯀꯩꯕꯥ?
ꯍꯣꯏ ꯍꯥꯏꯕ ꯄꯥꯒꯦ꯫ ꯃꯅꯤꯄꯨꯔꯤ ꯄꯥꯔꯒꯦ ꯍꯥꯏꯔꯗꯤ ꯍꯣꯏ ꯄꯥꯔꯒꯦ꯫ ꯃꯅꯤꯄꯨꯔꯤ ꯄꯥꯒꯦ ꯍꯥꯏꯔꯗ ꯍꯥꯐꯟꯒꯦ ꯍꯣꯏ ꯄꯥꯔꯒꯦ ꯍꯥꯞꯐꯜꯂꯣ꯫ ꯑꯩꯗꯤ ꯄꯦꯁ ꯍꯥꯏꯗꯣ ꯄꯥꯏ ꯅꯕ ꯃꯩꯇꯩꯔꯣꯜ ꯖꯦ꯫
ꯑꯁꯨ ꯍꯥꯏ ꯒꯣ ꯍꯥꯏꯕ ꯫
ꯑ ꯇꯤꯅꯥ ꯏꯕꯥꯅꯤꯒꯤ ꯃꯥ ꯑꯩꯅ ꯍꯥꯏ ꯃꯅꯤꯄꯨꯔꯤ ꯄꯦꯖ ꯋꯥꯔꯤꯒꯤ ꯄꯦꯖ ꯌꯥꯝ ꯂꯩꯗꯅ ꯑꯩꯗꯤ ꯑꯗꯨꯔꯕꯣꯏ ꯅꯤꯡꯉꯨꯔꯦ ꯑꯗꯨ ꯃꯥꯥꯏ ꯃꯅꯤꯄꯨꯔꯤ ꯄꯥꯒꯦ ꯍꯥꯏꯕꯗꯤ ꯍꯥꯏꯕꯍ ꯑꯣꯏ ꯂꯩꯔꯝꯃꯦ꯫
ꯀꯃꯥꯏꯅ ꯎ ꯃꯣꯏ ꯇꯥꯛꯁꯇ ꯊꯣꯛꯂꯛꯇꯣꯏ ꯑꯣꯏꯔꯝꯅꯤ꯫
ꯊꯦꯡꯀ꯭ꯌꯨ ꯏꯃꯥꯟꯅꯕꯤ꯫ ꯇꯥꯛꯄꯤꯕꯗꯩ ꯄꯩꯁꯥ ꯐꯪꯗꯧꯔꯦ ꯍꯦ ꯄꯩꯁꯥ ꯐꯪꯗꯧꯔꯦ ꯊꯦꯡꯀ꯭ꯌꯨ ꯏꯃꯥꯟꯅꯕꯤ꯫
ꯃꯤꯡ ꯊꯥꯔꯣ ꯑꯣꯌꯦ ꯈꯪꯗ꯭ꯔꯦ ꯅꯦꯜꯁꯟ ꯑꯩꯉꯣꯟꯗ ꯄꯩꯁꯥ ꯈꯥꯏꯒꯗꯝꯅꯤ ꯀꯥꯏ ꯇꯧꯔꯝꯃꯤ꯫ ꯑꯗꯨꯒ ꯇꯤꯅꯥ ꯌꯨꯝꯈꯥꯏꯕꯝ ꯇꯤꯅꯥ
ꯑꯩꯒꯤꯗꯣ ꯅꯍꯥꯟ ꯃꯉꯣꯟꯗ ꯀꯃꯥꯏ ꯊꯥꯒꯤꯒꯦ? ꯑꯩꯒꯤ ꯇꯤꯅꯥꯗꯪ ꯍꯥꯏꯌꯣ꯫
ꯌꯨꯝꯈꯥꯏꯕꯝ ꯍꯥꯞꯄꯨꯅꯨ ꯍꯥꯏꯔꯣ?
ꯍꯥꯞꯇꯕꯅꯦ ꯑꯈꯣꯏ ꯔꯦꯖꯤꯁꯇꯔ ꯇꯧꯕꯗꯗꯤ ꯍꯥꯞꯈꯤꯗꯕꯅꯦꯕ꯫ ꯁꯤꯛꯁ ꯗꯕꯜ ꯖꯤꯔꯣ ꯅꯥꯏꯟ ꯁꯤꯛꯁ ꯗꯕꯜ ꯇꯨ ꯐꯣꯔ ꯅꯥꯏꯟ ꯊ꯭ꯔꯤ
ꯑꯩꯅ ꯁꯤꯖꯦ ꯂꯣꯏꯔꯀꯥꯟꯗ ꯅꯪ ꯑꯈꯣꯏ ꯃꯥꯒ ꯃꯨꯛ ꯋꯥꯔꯤ ꯁꯥꯅꯧꯀꯣ꯫
ꯎꯝ ꯅꯪꯅ ꯇꯧꯔꯛꯑꯣ ꯁꯤꯒꯤ ꯃꯊꯪꯗ꯫
ꯇꯧꯗꯣꯏꯅꯤ
ꯐꯤ ꯁꯥꯒꯗꯕꯁꯨ ꯄꯨꯛ ꯅꯥꯔꯦ ꯂꯩꯔꯦ ꯉꯍꯥꯛꯇꯪ ꯂꯩꯔꯒ ꯆꯝꯐꯨꯠ ꯆꯥ ꯂꯣꯏꯔꯀꯥꯟꯗ ꯁꯥꯒꯦ ꯇꯧꯕꯅꯤ꯫
ꯀꯩꯅꯣ ꯇꯧꯁꯦ ꯍꯣꯔꯦꯟ ꯅꯨꯡꯗꯥꯡ ꯇꯨꯝꯃꯝꯗꯥꯏꯗꯣ ꯉꯔꯥꯡꯒꯤ ꯑꯗꯨꯃꯥꯏꯅ ꯇꯨꯝꯕ ꯆꯪꯕꯩ ꯐꯃꯨꯡꯗ ꯂꯩꯕꯗꯣ ꯑꯗꯨꯗ ꯑꯃꯨꯛꯀ ꯁꯥꯟꯅꯈꯤꯁꯦ ꯍꯣꯏ ꯑꯗꯨꯝ ꯀꯥꯟꯗꯅ ꯇꯥꯏꯃꯤꯡ ꯇꯥꯏꯑꯕ ꯑꯗꯨꯃꯥꯏꯅ ꯇꯨꯝꯃꯝꯗꯥꯏ ꯁꯥꯟꯅꯕ ꯍꯦꯔꯣꯗꯨꯅ ꯀꯃꯥꯏ ꯍꯦꯔꯣꯗꯨꯅ ꯀꯃꯥꯏꯅ ꯇꯧꯔꯤꯅꯣ ꯈꯪꯗꯦ꯫
ꯈꯪꯗꯦ
ꯀꯩꯖꯥꯡ ꯆꯥꯔꯒꯦ ꯅꯪꯕꯣ?
ꯆꯥꯛ ꯆꯥꯗ꯭ꯔꯤ ꯍꯦ
ꯑꯌꯨꯛꯀꯤ ꯍꯥꯏꯕꯅꯤꯗ
ꯑ ꯉꯁꯥꯏꯕꯨꯒꯤ ꯀꯥꯡꯒꯧꯒ ꯇꯣꯔꯕꯤꯠꯀ꯫
ꯎꯝ ꯍꯦꯔꯣꯗꯤ ꯅꯨꯃꯤꯠ ꯍꯨꯝꯅꯤ ꯂꯩꯔ ꯑꯗꯨꯝ ꯆꯪꯉꯦ ꯍꯥꯏꯅꯤꯗ ꯑꯦꯀꯥꯎꯟꯗ ꯄꯩꯁꯥ꯫
ꯑꯩꯗꯤ ꯌꯨꯀꯣ ꯍꯥꯞꯄꯤꯖꯦ ꯌꯨꯀꯣꯖꯦ ꯕꯦꯡꯖꯦ ꯍꯦꯛ ꯄꯩꯁꯥ ꯌꯥꯎꯕꯗ ꯀꯛꯈꯤꯗꯣꯏꯕ ꯕꯦꯡ ꯍꯦꯛ ꯆꯡꯉꯛꯑꯦ ꯄꯥꯎ ꯇꯥꯕꯒ ꯑꯩꯅ ꯑꯩ ꯇ꯭ꯔꯥꯟꯁꯄꯣꯔꯠꯇ ꯊꯕꯛ ꯇꯧꯁꯟꯗꯣꯏꯅꯦ ꯑꯃꯨꯛ꯫
ꯂꯨꯄꯥ ꯂꯤꯁꯤꯡ ꯑꯃ ꯕꯦꯂꯦꯟꯁ ꯊꯝꯒꯗꯕꯅꯦꯕ ꯌꯨꯀꯣꯁꯦ
ꯑꯩꯁꯨ ꯕꯔꯣꯗꯥꯏ ꯍꯥꯞꯄꯤꯁꯦ ꯂꯤꯁꯤꯡ ꯑꯃ ꯆꯧꯉꯥ ꯕꯦꯂꯦꯟꯁ ꯊꯝꯒꯗꯕꯅꯦ
ꯑꯟ ꯖꯦꯔꯣ ꯕꯦꯂꯦꯟꯁ ꯂꯩꯅꯦꯕ ꯍꯧꯖꯤꯛ
ꯑꯩꯗꯤ ꯂꯩꯔꯤꯅꯦ ꯅꯨꯡꯇꯤꯒꯤ ꯃꯦꯁꯦꯖ ꯂꯥꯛꯏꯅꯦ ꯄꯩꯁꯥ ꯀꯛꯄꯩ ꯃꯇꯝ ꯌꯧꯔꯦ ꯄꯩꯁꯥ ꯌꯥꯎ ꯗꯕꯩ ꯑꯗꯨꯝ ꯂꯩꯅꯦꯕ
ꯍꯣꯏ ꯑꯩꯁꯨ ꯑꯗꯨꯃꯥꯏꯅ ꯍꯣꯏ
ꯃꯦꯁꯦ ꯂꯥꯛꯑꯦ ꯍꯥꯏꯕ ꯂꯨꯄꯥ ꯆꯝꯉꯥ ꯀꯄ ꯑꯗꯨꯗ ꯄꯩꯁ ꯌꯥꯗꯕꯅ ꯃꯣꯏ ꯀꯛꯄ ꯉꯝꯗ꯭ꯔꯦ ꯂꯨꯄꯥ ꯂꯩꯇꯦ
ꯎꯝ ꯍꯥꯞꯐꯍꯜꯂꯒꯦ ꯃꯥꯅ ꯀꯅꯥꯗ ꯍꯥꯏꯔꯒ ꯍꯥꯞꯐꯟꯗꯣꯏꯅꯣ ꯈꯪꯗꯦ
ꯃꯣꯏ ꯅꯍꯥꯟ ꯃꯤꯡ ꯃꯦꯟꯕꯗ ꯄ꯭ꯔꯕꯤꯟ ꯅꯣꯡꯃꯥꯏꯊꯦꯝ ꯍꯥꯏꯕ꯭ꯔ ꯀꯩꯅꯣꯝ ꯌꯥꯎꯗ꯭ꯔꯣ ꯑꯗꯨꯗ ꯍꯥꯏꯔꯝꯗꯧ ꯃꯥꯜꯂꯦ ꯃꯣꯏ ꯑꯦꯝ ꯌꯨꯗꯒꯤ ꯑꯦꯝ ꯌꯨꯗꯒꯤ ꯃꯥꯜꯂꯦ ꯑꯦꯝ ꯌꯨꯗꯗꯤ ꯌꯥꯝꯅ ꯁꯤꯒꯤ ꯑꯦꯞꯁꯦ ꯄꯣꯄꯨꯂꯔ ꯑꯣꯏꯔꯦ ꯍꯥꯏꯕꯅꯤ
ꯑꯩꯒꯤ ꯏꯃꯥꯟꯅꯕꯤ ꯑꯃ ꯍꯧꯖꯤꯛ ꯀꯟꯅ ꯐꯣꯟ ꯇꯧꯔꯛꯏ ꯁꯤꯃꯅꯤ
ꯑꯈꯣ ꯃꯤꯅꯤꯠ ꯃꯤꯅꯤꯠ ꯑꯍꯨꯝꯗ ꯉꯥꯏꯔꯦ ꯑꯗꯨ ꯂꯣꯏꯔꯒ ꯁꯥꯟꯅꯔꯣ ꯑꯗꯨꯒ ꯍꯣꯔꯦꯟ ꯆꯥꯊꯣꯛꯑꯒ ꯀꯩꯅꯣ ꯇꯧꯔꯛꯑꯣ
ꯑꯩꯒꯤ ꯇꯧꯔꯝꯒꯤꯗꯕꯅꯦ ꯉꯥꯏꯈꯣ
ꯁꯤꯒꯤ ꯃꯊꯪꯗꯣ ꯅꯪ ꯑꯗꯨꯝ ꯇꯧꯔꯛꯎꯅꯦ ꯍꯧꯖꯤꯛꯄꯨ ꯇꯧꯔꯛꯀꯦꯔꯥ ꯍꯣꯔꯦꯟ ꯅꯪ ꯆꯆꯥꯥ ꯇꯣꯛꯑꯀꯥꯟꯗꯕꯨ ꯇꯧꯔꯛꯀꯦꯔꯥ
ꯍꯣꯔꯦꯟ ꯆꯥꯛ ꯇꯣꯛꯀꯥꯟꯗ ꯑꯃꯨꯛꯀ ꯇꯧꯔꯛꯀꯗꯕꯅꯤ ꯑꯁ ꯉꯁꯥꯏ ꯑꯕꯤꯅꯥꯎꯗꯣ ꯊꯦꯡꯅꯩꯌꯦꯕꯀꯣ ꯄꯪ ꯀꯨꯞ ꯀꯨꯞꯄꯦ ꯃꯌꯥꯡ ꯈꯨꯀꯪ ꯆꯥꯗꯦ ꯍꯥꯏꯕ
ꯀꯅꯥ ꯀꯥꯏꯗ ꯊꯦꯡꯅꯩꯕ
ꯃꯌꯥꯡ ꯈꯨꯀꯪ ꯑꯃ ꯈꯪ ꯁꯤꯃꯟꯒꯤ ꯐꯣꯟꯁꯨ ꯑꯃꯨꯛ ꯄꯥꯏꯗ꯭ꯔꯦ ꯈꯪꯉꯗꯤ ꯃꯥ ꯇꯧꯔꯤꯛꯒꯤ ꯐꯣꯟ ꯃꯌꯥꯝꯁꯨ
ꯌꯥꯔꯛꯀꯅꯤꯌꯦ ꯅꯨꯃꯤꯠ ꯈꯔ ꯂꯩꯔꯒ
ꯃꯤ ꯍꯨꯝꯅꯤ ꯂꯩꯔ ꯆꯪꯉꯛꯀꯅꯤ ꯍꯥꯏꯌꯣ
ꯍꯥ
ꯅꯨꯃꯤꯠ ꯍꯨꯝꯅꯤ ꯂꯩꯔ ꯆꯪꯉꯛꯀꯅꯤ ꯍꯥꯏꯌꯣꯕ
ꯎꯝ
ꯁꯤ ꯕꯦꯡꯒꯜꯗꯤ ꯈꯟꯕ ꯌꯥꯕ꯭ꯔꯥ ꯈꯪꯗꯕ ꯑꯩꯈꯣꯏ ꯏꯅꯝꯃꯩꯗꯨ ꯇꯧꯕꯤꯒꯗꯕꯗꯣ ꯍꯩꯇꯦ ꯍꯥꯏꯕ
ꯀꯩꯅꯣ ꯃꯥ ꯃꯅꯤꯄꯨꯔꯤ ꯉꯥꯡꯕ ꯊꯣꯛꯏꯗꯨꯗꯤ
ꯑꯥꯏ ꯃꯅꯤꯄꯨꯔꯤ ꯉꯥꯡꯕ ꯊꯣꯛꯄꯗꯤ ꯃꯩꯇꯩ ꯃꯌꯦꯛ ꯍꯥꯏꯕꯅꯤ ꯀꯩꯅꯣꯅꯦ
ꯑꯗꯣ ꯃꯥ ꯁꯤ ꯉꯥꯡꯕ ꯊꯣꯛꯣꯏꯔꯤꯁꯤꯁꯦ ꯁꯤ ꯃꯌꯥꯝ ꯃꯔꯣꯟꯁꯦ ꯑꯗꯨꯝ ꯑꯩꯈꯣꯏ ꯉꯥꯡꯅꯩꯁꯦ ꯑꯗꯨꯝ ꯃꯦꯟꯕ ꯌꯥꯅꯤ ꯀꯩꯅꯣ ꯕꯦꯡꯒꯥꯂꯤꯒ ꯀꯩꯃꯔꯤ ꯂꯩꯅꯒꯦ
ꯑꯩꯈꯣꯏ ꯃꯩꯇꯩ ꯃꯌꯦꯛ ꯈꯟꯗ꯭ꯔꯣ
ꯑꯥ
ꯑꯗꯨꯃꯥꯏꯅ ꯈꯟꯕꯩꯅꯦ ꯑꯩꯅ ꯍꯥꯏꯖꯦ ꯑꯗꯨ ꯑꯗꯨꯅꯦ ꯈꯋꯥꯏ ꯃꯔꯨ ꯅꯝꯕꯔ ꯋꯥꯟ ꯃꯦꯁꯦꯖ ꯈꯨꯗꯤꯃꯛ ꯃꯩꯇꯩꯩ ꯃꯌꯦꯛꯇ ꯏꯗ꯭ꯔꯣ
ꯏꯌꯦ
ꯑꯗꯨꯅꯦ ꯃꯣꯏꯗꯤ ꯃꯩꯇꯩ ꯃꯌꯦꯛ ꯅꯠꯇꯦ ꯕꯦꯡꯒꯣꯂꯤꯅꯤ ꯍꯥꯏꯕ
ꯄꯥꯕ ꯊꯣꯛꯇꯦ ꯑꯗꯨꯔꯥ ꯃꯩꯇꯩ ꯃꯌꯦꯛꯀꯤ ꯑꯗꯨꯗꯤ ꯑꯩꯈꯣꯏꯅ ꯈꯟꯕꯗꯨꯗ ꯇꯛ ꯇꯛ ꯈꯟꯈ꯭ꯔꯒ ꯌꯥꯏ ꯀꯩꯅꯣ ꯃꯦꯟꯕꯗꯣ ꯑꯩꯈꯣꯏ ꯃꯦꯟꯕꯤꯔꯒ ꯋꯥꯔꯤꯗꯨꯗꯤ ꯑꯗꯨꯝ ꯁꯨꯃꯥꯏꯅ ꯉꯥꯡꯅꯔ ꯁꯥꯟꯅꯒꯗꯕꯅꯤꯅ
ꯇꯧꯕꯁꯦ ꯑꯩꯈꯣꯏꯁꯦ ꯃꯩꯇꯩ ꯃꯌꯦꯛ ꯄꯥꯗꯣꯏꯅꯦꯕ ꯃꯣꯏꯗꯤ ꯍꯦꯡꯋꯥꯏ ꯀꯩ ꯄꯥꯗꯣꯏꯅꯣ ꯑꯗ ꯑꯗꯨꯏꯅꯦ ꯑꯩꯅ ꯍꯥꯏꯗꯤ ꯕꯦꯡꯒꯣꯂꯤ ꯌꯥꯎꯕ꯭ꯔꯥꯁꯤꯅꯦ
ꯌꯥꯎꯒꯅꯤꯌꯦ ꯊꯤꯔꯒ
ꯑꯗꯨꯅꯤ ꯑꯗꯨꯗꯤ ꯑꯗꯨꯒꯤꯗꯣ ꯈꯪꯗꯦꯗꯅ ꯑꯩꯁꯨ
ꯀꯦꯝꯃꯒꯤꯗꯤ ꯌꯥꯗꯦꯌꯦ ꯍꯧꯖꯤꯛꯐꯥꯎ ꯃꯥꯒꯤ ꯔꯤꯐ꯭ꯔꯦꯁꯁꯨ ꯇꯧꯔꯦ
ꯈꯪ
ꯑꯗꯨꯝ ꯌꯥꯗꯦ
ꯈꯣꯡꯗꯦ
ꯃꯥꯅ ꯅꯍꯥꯟ ꯑꯍꯥꯟꯕꯒꯤ ꯐꯣꯔꯝ ꯑꯃ ꯃꯦꯟꯕꯗꯣ ꯃꯦꯟꯗ꯭ꯔꯤ ꯑꯗꯨꯝ ꯃꯦꯟꯖꯟꯕꯤꯔꯖꯤꯔ ꯈꯪꯗꯦ ꯑꯗꯨ ꯃꯦꯟꯗ꯭ꯔꯤꯕꯩꯔꯥ ꯈꯪꯗꯦ
ꯑꯣꯏꯔꯝꯒꯅꯤ ꯃꯣꯢꯗꯣ ꯑꯗꯨꯝ ꯃꯦꯜꯂꯀꯥꯟꯗ ꯌꯥꯕ ꯃꯥꯟꯗ꯭ꯔꯣ
ꯑꯣ ꯀꯥꯎꯕ ꯀꯥꯎꯋꯦ ꯑꯝꯇꯪ ꯌꯦꯡꯕꯤꯈꯤꯒꯦ ꯕꯦꯝꯃꯒꯤꯖꯤꯖꯨ
ꯎꯝ ꯗꯨ ꯃꯦꯟꯗꯕꯩ ꯑꯣꯏꯗꯣꯏꯅꯤ
ꯅꯍꯥꯟꯗ ꯃꯤꯅꯤꯠ ꯇꯔꯥꯃꯔꯤꯕꯨꯀꯥ ꯀꯠꯂꯤ